ꯍꯜꯂꯣ
ꯍꯜꯂꯣ ꯆꯥꯔ
ꯍꯣꯔ ꯌꯦꯟꯁꯥꯡ ꯆꯥꯔꯒꯦ
ꯑꯩꯗ ꯌꯦꯟ ꯊꯣꯡꯕ ꯌꯥꯏ
ꯑꯣ ꯍꯧꯖꯤꯛꯇꯤ ꯈꯨꯟꯗ ꯂꯩꯕ꯭ꯔꯥ ꯀꯗꯥꯏ ꯂꯩꯕ꯭ꯔꯣ
ꯏꯝꯐꯥꯜꯗ ꯏꯝꯐꯥꯜ ꯍꯣꯁꯄꯤꯇꯥꯜꯗ ꯔꯤꯝꯁꯇ
ꯑꯣ ꯀꯅꯥ ꯅꯅꯥꯕ꯭ꯔ ꯏꯕ꯭ꯔꯣ
ꯑꯩꯒꯤ ꯑꯪꯀꯜ ꯑꯃ ꯅꯥꯕ
ꯑꯣ ꯀꯌꯥꯝ ꯁꯤꯦꯔꯤꯌꯁ ꯑꯣꯏꯅ ꯅꯥꯕ꯭ꯔꯣ ꯀꯃꯥꯏꯅ ꯇꯧꯕꯅ
ꯁꯤꯦꯔꯤꯌꯁ ꯑꯣꯏꯌꯦ ꯀꯩꯅꯣ ꯂꯤꯚꯔ ꯀꯤꯠꯅꯤ
ꯑꯣ ꯑꯣ ꯑꯆꯥ ꯑꯗꯨꯣ ꯌꯥꯝ ꯊꯨꯅ ꯐꯕꯁꯨ ꯑꯣꯏꯔꯁꯅꯨ ꯏꯁꯣꯔꯅꯁꯨ ꯚꯣꯠ ꯄꯤꯕꯤꯕ ꯑꯣꯏꯁꯅꯨ
ꯎꯝ ꯀꯩꯅꯣ ꯎꯝ
ꯍ ꯍ
ꯇꯅ ꯈꯅꯣ
ꯑꯗꯣ ꯅꯪ ꯍꯣꯁꯄꯤꯇꯥꯜꯗ ꯂꯩꯕ ꯀꯌꯥꯝ ꯀꯨꯏꯔꯒꯦ
ꯍꯥꯥ
ꯍꯣꯁꯄꯤꯇꯥꯜꯗ ꯂꯩꯕ ꯅꯨꯃꯤꯠ ꯀꯌꯥ ꯁꯨꯈ꯭ꯔꯒꯦ
ꯀꯩ ꯍꯥꯏꯅꯣ ꯇꯥꯗꯦ
ꯍꯣꯁꯄꯤꯇꯥꯜꯗ ꯂꯩꯕꯗ ꯅꯨꯃꯤꯠ ꯀꯌꯥ ꯁꯨꯈ꯭ꯔꯕ
ꯆꯥꯟꯗꯦꯜ ꯍꯣꯁꯄꯤꯇꯥꯜꯗꯒꯤ ꯔꯤꯐꯔ ꯇꯧꯔꯛꯅꯦꯕ
ꯑꯣꯀꯦ
ꯆꯥꯟꯗꯦꯜ ꯍꯣꯁꯄꯤꯇꯥꯜꯗ ꯅꯨꯃꯤꯠ ꯐꯥꯏꯚ ꯗꯦꯖꯃꯨꯛ ꯂꯩꯔꯦ ꯑꯗꯨ ꯑꯗꯒꯤꯗꯤ ꯑꯁꯤꯠ ꯑꯁꯤꯒ ꯉꯁꯤ ꯅꯨꯃꯤꯠꯀ ꯇꯨ ꯗꯦꯖ ꯁꯨꯒꯗꯕ ꯔꯤꯝꯁꯇ
ꯑꯣꯀꯦ ꯑꯗꯣ ꯍꯧꯖꯤꯛ ꯏꯝꯐꯥꯜꯗꯗꯤ ꯐꯦꯃꯤꯂꯤ ꯃꯦꯝꯕꯔꯁꯒꯨꯝꯕꯗꯤ ꯂꯩꯕ꯭ꯔꯥ
ꯂꯩꯗꯤ ꯂꯩꯌꯦ ꯑꯗꯣ ꯎ ꯀꯩꯅꯣ ꯈꯛꯇ ꯂꯩꯕ ꯏꯁꯇꯨꯗꯦꯟ ꯑꯩꯈꯣꯏꯒꯤ ꯀꯩꯅꯣꯒꯨꯝꯕ
ꯑꯣꯀꯦ
ꯑꯗꯨ ꯑꯗꯨꯗꯤ ꯑꯗꯨ ꯑꯗꯨꯣ ꯑ ꯆꯥꯅꯤꯉ ꯀꯦꯀ ꯀꯃꯥꯏ ꯀꯃꯥꯏꯅ ꯃꯦꯅꯦꯖ ꯇꯧꯕ꯭ꯔꯥ
ꯑꯗꯨꯝ ꯍꯣꯇꯦꯜꯗꯒꯤ ꯂꯧꯔꯒ ꯑꯗꯨꯝ ꯆꯥꯏꯌꯦ
ꯑꯣ ꯑ ꯑꯗꯨꯛꯇꯤ ꯍꯣꯇꯦꯜꯗꯒꯤ ꯂꯧꯔꯒ ꯆꯥꯔꯗꯤ ꯄꯩꯁꯥꯗꯤ ꯌꯥꯝ ꯆꯠꯂꯝꯒꯅꯤ ꯑꯦꯛꯁꯄꯦꯟꯁꯅꯤ ꯀꯣ
ꯎꯝ ꯆꯂꯦ
ꯑꯣ ꯆꯥ
ꯑꯣ
ꯑ ꯏꯆꯤꯟ ꯏꯅꯥꯎꯗꯤ ꯀꯌꯥ ꯁꯨꯕ꯭ꯔꯅꯣ
ꯑꯍꯨꯝ ꯁꯑꯦ ꯑꯩꯅ ꯃꯌꯥꯏ
ꯑꯣꯀꯦ
ꯑꯗꯨꯒ ꯑꯩꯈꯣꯏ ꯗꯥ ꯑꯃ ꯂꯩꯌꯦ ꯑꯗꯨꯒ ꯃꯈꯥꯗꯅ ꯑꯩꯈꯣꯏ ꯏꯅꯥꯎꯅꯨꯄꯤ ꯑꯃ ꯂꯩꯌꯦ
ꯑꯣ ꯑꯣ ꯌꯥꯝ ꯐꯩ ꯑꯩꯁꯨ ꯃꯤꯌꯥꯏꯅꯤ ꯑꯩꯒꯤ ꯃꯊꯛꯇꯁꯨ ꯑꯩ ꯏꯕ ꯑꯃ ꯂꯩꯌꯦ ꯑꯩꯒꯤ ꯃꯈꯥꯗ ꯏꯅꯥꯎꯅꯨꯄꯤ ꯑꯃ ꯂꯩꯌꯦ
ꯑꯥ
ꯑꯗꯨ ꯅꯪꯗꯤ ꯀꯔꯤ ꯀꯔꯤ ꯊꯕꯛ ꯇꯧꯔꯒ ꯂꯩꯕ꯭ꯔꯥ ꯀꯃꯥꯏ ꯀꯃꯥꯏꯅ ꯇꯔꯕ꯭ꯔꯥ
ꯑꯩꯅ ꯁ꯭ ꯀꯨꯜꯗ ꯌꯎꯔꯝꯃꯦ ꯑꯗꯣ ꯍꯧꯖꯤꯛ ꯑꯩꯒꯤ ꯑꯪꯀꯜ ꯅꯥꯕꯒꯤ ꯊꯕꯛ ꯆꯠꯄ ꯉꯝꯗ꯭ꯔꯦ
ꯑꯣꯀꯦ ꯑꯗꯨ ꯁ꯭ꯀꯨꯜ ꯑꯩ ꯁ꯭ꯀꯨꯜ ꯇꯤꯆꯤꯡ ꯄ꯭ꯔꯣꯐꯦꯁꯟꯗ ꯂꯩꯕꯗꯤ ꯀꯌꯥꯝ ꯀꯨꯏꯔꯒꯦ
ꯀꯨꯏꯗ꯭ꯔꯤꯗ ꯑꯩ ꯆꯪꯂꯛꯄ ꯑꯗꯨꯒ ꯑꯃꯨꯛꯀ ꯑꯪꯀꯜꯗ ꯀꯨꯏꯔꯦꯕ ꯃ ꯅꯥꯕꯔꯛꯄꯗ
ꯑꯣꯀꯦ
ꯑꯗꯨꯗꯒꯤꯗꯤ ꯑꯃꯨꯛꯀ ꯂꯦꯞꯈ꯭ꯔꯦ ꯁꯀꯨꯟꯗꯤ ꯂꯦꯛꯄ ꯌꯥꯗꯦꯗꯅ
ꯍ ꯍꯣꯏ ꯑꯗꯨ ꯑ ꯅꯪꯗꯤ ꯂꯤꯛꯇꯤ ꯀꯌꯥꯝ ꯇꯝꯕ꯭ꯔꯥ
ꯈꯔ ꯈꯇ ꯊꯝꯃꯦꯗ
ꯍꯥꯏꯗꯤ ꯂꯩꯗꯅ ꯂꯥꯏꯛꯁ ꯑꯗꯨꯒ ꯃꯥꯁꯇꯔ ꯑꯣꯏꯕ꯭ꯔꯥ ꯀꯃꯥꯏꯅ ꯇꯧꯕ꯭ꯔꯥ
ꯎꯝ ꯇ꯭ꯋꯦꯜꯐ ꯂꯣꯏꯔꯒ ꯀꯩꯅꯣꯒꯤ ꯔꯥꯏꯝꯁꯀꯤ
ꯑꯣꯀꯦ ꯑꯣꯀꯦ ꯌꯥꯝ ꯐꯩ ꯑꯗꯨꯁꯣ ꯍꯧꯖꯤꯛꯇꯤ ꯑꯗꯨꯝꯕ ꯔꯥꯏꯝ ꯁ꯭ꯋ ꯇꯧꯕ ꯈꯣꯠꯄ ꯌꯥꯝ ꯂꯩꯔꯕꯅꯤꯅ
ꯎꯝ
ꯏꯟꯁꯨ ꯆꯍꯤ ꯑꯅꯤ ꯇꯤꯆꯤꯡ ꯂꯩꯏꯔꯝꯃꯦ
ꯎꯝ
ꯃꯥꯡ ꯇ꯭ꯋꯦꯟꯇꯤ ꯇ꯭ꯋꯦꯟꯇꯤ ꯐꯣꯔ ꯇ꯭ꯋꯦꯟꯇꯤ ꯇ꯭ꯋꯦꯟꯇꯤ ꯐꯥꯏꯚ ꯁꯤꯗꯤ ꯆꯍꯤ ꯑꯅꯤꯒꯤ ꯑꯩꯁꯨ ꯑꯩ ꯁ꯭ꯀꯨꯜꯒꯤ ꯀꯣ ꯑꯦꯗꯃꯤꯅꯤꯁꯇ꯭ꯔꯦꯁꯟ ꯍꯦꯗ ꯑꯣꯏꯅ ꯄꯨꯔꯝꯃꯦ ꯑꯗꯨꯜ ꯍꯟꯗꯛ ꯇ꯭ꯋꯦꯟꯇꯤ ꯇ꯭ꯋꯦꯟꯇꯤ
ꯑ
ꯀꯌꯥ ꯁꯔꯝꯅ ꯇꯧꯕ ꯃꯥꯟꯕ꯭ꯔꯥ ꯁꯨꯝ ꯅꯪꯒꯤ ꯋꯥꯈꯜꯗ ꯅꯪꯅ ꯁꯨꯝ ꯈꯟꯕꯗ
ꯊꯥꯔꯇꯤ ꯇꯨ ꯊꯥꯔꯇꯤ ꯊ꯭ꯔꯤꯒꯨꯝꯕ ꯁꯨꯔꯝꯗꯧ ꯃꯥꯅꯤ
ꯀꯥꯁ ꯑꯩꯗꯤ ꯑꯉꯥꯡꯅꯤꯍꯦ
ꯑꯗꯨ ꯀꯌꯥꯁꯨꯒ꯭ꯔꯕ
ꯑꯩ ꯍꯧꯖꯤꯛ ꯑꯦꯚꯔꯒ꯭ꯔꯤꯟꯗ ꯑꯣꯏꯅ ꯂꯩꯔꯤ ꯑꯦꯚꯔꯒ꯭ꯔꯤꯟ ꯑꯣꯏꯅ ꯂꯩꯗꯤ ꯑꯦꯚꯔꯒ꯭ꯔꯤꯟ ꯍꯥꯏꯕꯗꯤ ꯈꯪꯅꯤꯡꯕ꯭ꯔꯥ ꯑꯦꯚꯔꯒ꯭ꯔꯤꯟꯁꯦ ꯈꯟꯕ꯭ꯔꯥ
ꯑꯗꯨꯝ ꯆꯍꯤꯗꯣ ꯍꯥꯏꯔꯛꯑꯣ
ꯌꯥꯝꯗ꯭ꯔꯤꯗ ꯑꯩ ꯇ꯭ꯋꯦꯟꯇꯤ ꯅꯥꯟ ꯈꯕꯗ
ꯑꯩꯅ ꯑꯗꯨꯗꯤ ꯈꯖꯤꯛꯇꯪꯗꯤ ꯍꯜꯂꯤ
ꯑꯣꯀꯦ ꯅꯪ ꯀ꯭ꯌꯥ ꯁ ꯑꯣꯏꯔꯤꯦ ꯊꯥꯔꯇꯤ ꯊꯥꯔꯇꯤ ꯋꯥꯟ
ꯊꯥꯔꯇꯤ ꯍꯟꯗꯛ ꯁꯦꯞꯇꯦꯝꯕꯔꯗ ꯌꯧꯒꯗꯕ
ꯑꯣꯀꯦ ꯑꯣꯀꯦ
ꯍ
ꯑ ꯑꯠꯆꯥ ꯑ ꯐꯩ ꯑꯗꯨꯅꯦꯕ ꯑꯩꯁꯨꯦ ꯈꯜꯂꯦꯕ ꯅꯪꯒꯤ ꯋꯥ ꯉꯥꯡꯕꯗ ꯑꯩꯉꯣꯟꯗꯗꯤ ꯈꯤꯇꯪ ꯈꯔꯗꯤ ꯍꯟꯒꯗꯕ ꯃꯥꯜꯂꯦꯕꯀꯣ
ꯎꯝ
ꯗꯤ ꯅꯪꯒꯤ ꯀꯔꯤ ꯍꯥꯏꯁꯤꯔꯦ ꯅꯪꯒꯤ ꯋꯥ ꯉꯥꯡꯕꯒꯤ ꯇꯣꯟ ꯑꯦꯟ ꯗꯦꯟ ꯅꯪꯒꯤ ꯀꯔꯤ ꯍꯥꯏꯁꯤꯔꯥ ꯋꯥ ꯉꯥꯡꯕꯒꯤ ꯏꯁꯇꯥꯜꯗꯨꯗ ꯀꯣ ꯑꯗꯨ ꯑꯗꯨꯝ ꯈꯪꯉꯦꯕ ꯍꯥꯏꯗꯤ ꯑꯉꯥꯡꯅ ꯋꯥ ꯉꯥꯡꯕꯒ ꯑꯍ ꯋꯥ ꯉꯥꯡ ꯋꯥ ꯉꯥꯡ ꯉꯥꯡꯕꯒꯗꯤ ꯈ ꯇꯣꯛꯉꯥꯜꯂꯦꯅ
ꯑ ꯑ
ꯑꯣ
ꯀꯩꯅꯣ ꯆꯥꯛꯇꯤ ꯆꯥꯈ꯭ꯔꯥ
ꯍꯣꯏ ꯆꯥꯛ ꯆꯥ ꯆꯥꯛꯀꯤ ꯉꯁꯥꯏ ꯄꯨꯡ ꯑꯩ ꯉꯁꯤꯗꯣ ꯍꯣꯏ ꯑꯩꯈꯣꯏꯒꯤ ꯏꯃꯥꯟꯅꯕ ꯍꯥꯏꯇꯥꯔꯦꯀꯣ ꯏꯃꯥꯟꯅꯕ ꯍꯥꯏꯕꯨ ꯑꯩꯈꯣꯏ ꯖꯨꯅꯤꯌꯔꯁꯤꯡ
ꯑꯗꯣ ꯃꯥꯗ ꯍꯌꯦꯡ ꯍꯌꯦꯡꯁꯤ ꯇ ꯑꯥꯎꯠ ꯁꯥꯏꯗ ꯆꯠꯀꯅꯤ ꯍꯥꯏꯕꯀꯣ ꯑꯗꯨꯗꯤ ꯆꯥꯛ ꯆꯥꯃꯤꯟꯅꯁꯦꯅ ꯃꯣꯏꯗ ꯆꯠꯂꯒ ꯉꯥ ꯆꯥꯏ ꯉꯁꯤꯡꯗ
ꯑꯣ ꯀꯩꯅꯣ
ꯎꯝ
ꯀꯩꯅ ꯅꯨꯃ ꯍꯪꯦ ꯇꯧꯔꯣ ꯀꯥꯎꯈ꯭ꯔꯤ ꯑ ꯍꯣꯁꯄꯤꯇꯥꯜꯗ ꯂꯩꯕꯗꯒꯤ ꯑꯩꯁꯦ ꯄꯨꯔꯥ ꯀꯣꯛ ꯆꯥꯏꯈ꯭ꯔꯦꯕ
ꯑꯣ ꯍꯣꯏ ꯇꯧꯕꯅꯤ ꯑꯗꯣ ꯑꯩꯅ ꯍꯣꯁꯄꯤꯇꯥꯜꯗ ꯂꯩꯕꯗꯤ ꯔꯦꯁ ꯇꯧꯕ ꯐꯪꯗꯦꯅꯀꯣ ꯑꯗꯨꯒꯤ ꯔꯦꯁ ꯇꯧꯗ꯭ꯔꯗꯤ ꯋꯥꯕꯅꯤ
ꯑꯗꯣ ꯍꯧꯖꯤꯛ ꯑꯁꯤꯁ ꯑꯥꯏ ꯁꯤ ꯌꯨꯗ ꯆꯪꯕꯗꯒꯤꯗꯤ ꯈꯔꯗꯤ ꯁꯥꯐꯔꯦ ꯑꯗꯣ ꯑꯃꯨꯛꯀ ꯉꯟꯅ ꯇꯨꯝꯕꯗꯣ ꯌꯥꯗ꯭ꯔꯕ ꯉꯁꯥꯏ ꯍꯩꯅꯕꯤ ꯑꯣꯟꯈ꯭ꯔꯕꯅꯤꯅꯀꯣ ꯅꯥꯏꯠ
ꯍꯣꯏ ꯍꯣꯏ
ꯃꯥꯒꯤ ꯁꯥꯏꯠ ꯁꯥꯏꯠꯇ ꯎꯝ
ꯑꯩꯒꯤ ꯃꯅꯥꯛꯇꯁꯨꯂꯇꯕꯁꯨ ꯌꯥꯗꯕ
ꯎꯝ ꯍꯧꯖꯤꯛꯇꯤ ꯑꯃꯨꯛꯀ ꯃꯤ ꯑꯃꯈꯛꯇ ꯆꯪꯕ ꯌꯥꯕ ꯅꯨꯡꯊꯤꯟꯗꯅ ꯑꯃꯨꯛꯀ ꯃꯤ ꯑꯅꯤ ꯌꯥꯏꯗꯅ
ꯎ
ꯑꯗꯨ ꯅꯨꯃꯤꯗꯥꯡꯗꯅ ꯑꯃꯨꯛꯀ ꯌꯥꯗꯕ ꯑꯗꯨꯒꯤ ꯀꯩꯅꯣ ꯇꯧꯕꯗ
ꯑ
ꯈꯔ ꯁꯥꯐꯕꯗꯣ
ꯑꯗꯨ ꯑꯣꯏꯔꯁꯨ ꯃꯣꯏꯒꯤ ꯀꯩ ꯍꯥꯏꯁꯤꯔꯥ ꯑꯥꯏ ꯁꯤ ꯌꯨꯒꯨꯝꯕ ꯂꯩꯕ ꯈꯣꯠꯄꯁꯤꯡꯒꯤꯗꯤ ꯅꯔꯁꯁꯤꯡꯅꯁꯨ ꯑꯗꯨꯝ ꯂꯣꯏꯅ ꯌꯦꯡꯕꯅꯤꯅꯀꯣ ꯃꯣꯏꯗꯤ ꯃꯣꯅꯤꯇꯔ ꯇꯧꯔ ꯂꯩꯕꯅꯤꯅ ꯑꯩꯈꯣꯏ ꯌꯥꯝ ꯂꯩꯇ꯭ꯔꯁꯨ ꯌꯥꯕꯅꯤꯅ ꯑꯗꯨꯝ
ꯎꯝ ꯎꯝ
ꯍꯣꯏ ꯑꯦꯃꯥꯔꯖꯦꯟꯁꯤꯒꯤ ꯑꯃ ꯂꯩꯕꯗꯨꯅ ꯑꯃꯅꯤ ꯑꯗꯨꯗ
ꯎꯝ ꯅꯔꯁꯇꯣ ꯃꯣꯏ ꯄꯤꯒꯦ ꯍꯥꯏꯕꯅꯦ ꯎꯝ ꯃꯥꯕꯨꯁꯅꯅꯉꯒꯦ ꯑꯗꯨꯕꯨ ꯑꯩꯈꯣꯏ ꯃꯤ ꯑꯍꯨꯝ ꯂꯩꯌꯦꯕ ꯍꯧꯁꯨ
ꯑꯣꯀꯦ
ꯑꯗꯨꯅ ꯑꯃꯨꯛꯀꯁꯨ ꯑꯩꯒꯤ ꯑꯟꯇꯤꯗꯣ ꯃꯥꯒꯤ ꯅꯨꯄꯥꯒꯤ ꯏꯅꯥꯛꯇ ꯑꯗꯨꯝ ꯂꯩꯇ꯭ꯔꯗꯤ ꯋꯥꯈꯜ ꯂꯨꯝꯗꯕꯗ
ꯍꯣꯏ ꯍꯣꯏ ꯑꯣ ꯑꯗꯨ ꯑꯣꯏꯔꯁꯨ ꯑꯗꯨꯗꯤ ꯃꯁꯥꯅ ꯇꯥꯕꯅꯤ ꯍꯥꯏ ꯑꯦꯅꯤ ꯀꯩꯅꯣ ꯑꯅꯛꯄ ꯅꯥꯕ ꯃꯇꯝꯗ ꯁꯨꯝ ꯑꯩꯈꯣꯏ ꯂꯩꯕꯤꯔꯗꯤ ꯐꯩꯌꯦꯅꯀꯣ ꯁꯝꯅ ꯍꯥꯏꯔ ꯀꯥꯟꯗ ꯑꯩꯈꯣꯏꯅ ꯅꯥꯕ ꯀꯥꯟꯗ ꯏꯃꯥꯅ ꯑꯩꯈꯣꯏꯒꯤ ꯅꯥꯛꯇ ꯂꯩꯕꯒ ꯑꯩꯈꯣꯏ ꯏꯆꯦꯁꯤꯡꯒꯤꯒ ꯏ ꯑꯇꯣꯞꯄ ꯀꯔꯤ ꯏꯐꯐꯝ ꯑꯃꯗ ꯂꯥꯛꯑꯒ ꯂꯩꯕꯒꯗꯤ ꯈꯔ ꯇꯧꯉꯥꯜꯂꯦꯅꯀꯣ
ꯎꯝ ꯎꯝ
ꯍꯣꯏ ꯑꯗꯨꯃꯥꯏꯅꯁꯨ ꯑꯣꯏꯕꯅꯦ ꯑꯗꯨ ꯅꯪ ꯦ ꯁꯤꯒꯤ ꯄ꯭ꯂꯦꯠꯐꯣꯝ ꯁꯤꯖꯤꯟꯅꯕ ꯀꯌꯥꯝ ꯀꯨꯏꯔꯒ ꯁꯤꯒꯤ ꯄ꯭ꯂꯦꯠꯐꯣꯝꯁꯦ ꯁꯤꯖꯤꯟꯅꯕ ꯀꯌꯥꯝ ꯀꯨꯏꯔꯕ
ꯑꯩꯁꯦ ꯋꯥꯟ ꯋꯤꯛ ꯑꯦꯟ ꯍꯥꯐꯇꯤ ꯑꯣꯏꯈꯔꯅꯤ
ꯑꯣꯀꯦ ꯑꯗꯨꯗꯤ ꯄꯦꯃꯦꯟꯗꯤ ꯐꯪꯈ꯭ꯔꯕ
ꯊ꯭ꯔꯤ ꯑꯍꯨꯝꯔꯛ ꯐꯪꯈ꯭ꯔꯦ
ꯑꯩꯍꯥꯛ ꯌꯥꯝ ꯐꯩꯩꯅ ꯑꯗꯨꯗꯤ ꯅꯪꯗꯦ
ꯎꯝ ꯑꯗꯨ ꯑꯗꯨꯝ ꯭ꯔꯦꯁ ꯑꯣꯏꯕ ꯃꯇꯝꯗꯣ ꯑꯗꯨꯝ ꯇꯧꯕ
ꯑꯣ ꯑꯩꯗꯤ ꯉꯔꯥꯡ ꯈꯛꯇꯪ ꯇꯧꯕ ꯍꯧꯧꯕꯗ ꯉꯥꯏꯔꯒꯦ
ꯑ ꯌꯥꯝ ꯀꯟꯅ ꯇꯧ
ꯌꯥꯝ ꯀꯟꯅ ꯇꯧꯕꯁꯨ ꯍꯧꯖꯤꯛꯁꯤ ꯀꯩ ꯍꯥꯏꯇꯥꯔꯦ ꯃꯤꯁꯤ ꯈꯪꯅꯗꯕꯅꯤꯅꯀꯣ ꯑꯗꯨꯝ ꯄꯪꯇꯧ ꯇꯧꯕꯁꯨ ꯌꯥꯗꯦꯕ ꯍꯧꯖꯤꯛ ꯃꯇꯝꯁꯦ
ꯎꯝ
ꯑꯗꯒꯤ ꯍꯥꯏꯗꯤ ꯃꯤ ꯋꯥꯔꯤ ꯁꯥꯟꯅꯕꯁꯤꯦ ꯈꯔ ꯀꯩ ꯍꯥꯏꯁꯤꯔ ꯋꯥꯈꯜ ꯃꯥꯟꯅꯕꯒꯨꯝꯕ ꯏꯟꯗꯤꯌꯟ ꯈꯔ ꯃꯣꯠꯇ ꯆꯠꯅꯔꯗꯤ ꯅꯨꯡꯉꯥꯏꯅꯀꯣ ꯋꯥꯔꯤ ꯁꯥꯕꯗꯁꯨ ꯑꯗꯨ ꯅꯠꯇꯕꯤꯗ ꯄ꯭ꯂꯥꯏꯟꯗ ꯋꯥꯔꯤ ꯃꯈꯥ ꯁꯥꯟꯅꯕꯁꯨ ꯌꯥꯗꯦꯕ ꯋꯥꯔꯤ ꯑꯗꯨ ꯋꯥꯔꯤꯁꯤꯦ ꯍꯧꯖꯤꯛ ꯑꯁꯤꯒꯤ ꯃꯥꯒꯤ ꯔꯨꯜꯁ ꯑꯦ ꯔꯤꯒꯨꯂꯦꯁꯟꯁꯨ ꯂꯩꯕꯅꯤꯅ ꯋꯥ ꯉꯥꯡꯕ ꯌꯥꯕ ꯌꯥꯗꯕꯁꯨ ꯃꯌꯥꯝ ꯂꯩꯕꯅꯤ ꯅꯤꯀꯣ ꯑꯗꯨꯒꯤ ꯈꯔ ꯀꯩ ꯍꯥꯏꯅꯤ ꯇꯣꯄꯤꯛ ꯑꯃ ꯑꯣꯔ ꯑꯦꯅꯤ ꯀꯦꯛ ꯑꯃ ꯋꯥꯈꯜ ꯃꯥꯟꯅꯕ ꯂꯩꯔꯗꯤ ꯁꯌꯥꯔꯤꯡ ꯇꯧꯕ ꯅꯨꯡꯉꯥꯏꯌꯦꯅꯀꯣ
ꯎꯝ ꯎꯝ
ꯑꯗꯨꯃꯥꯏꯅ ꯇꯧꯕꯅꯤꯗ ꯑꯗꯨ ꯅꯣꯏ ꯍꯧꯖꯤꯛ ꯅꯪꯁꯨ ꯋꯥꯗꯤ ꯋꯥꯔꯝꯒꯅꯤ ꯍꯣꯁꯄꯤꯇꯥꯜꯗ ꯂꯩꯕꯁꯦ ꯑꯩꯈꯣꯏꯁꯨ ꯈꯪꯉꯦꯕꯀꯣ ꯑꯩꯁꯨ ꯑꯩꯈꯣꯏꯒꯤ ꯕ꯭ꯔꯗꯔꯁ ꯑꯩꯣꯏ ꯀꯖꯤꯟ ꯕ꯭ꯔꯗꯔꯁ ꯀꯨꯝꯕ ꯑꯃ ꯂꯩꯕꯗ ꯑꯩꯈꯣꯏꯁꯨ ꯅꯥꯕꯗꯣ ꯑꯩꯈꯣꯏꯁꯨ ꯂꯩꯕ ꯂꯩꯕꯅꯤꯅ ꯑꯗꯨꯝ ꯀꯌꯥ ꯁꯦ ꯋꯥꯕ ꯋꯥꯁꯨ ꯋꯥꯏ ꯅꯨꯡꯁꯨ ꯅꯨꯡꯉꯥꯏ ꯍꯥꯏꯕꯗꯨꯅꯤ
ꯎꯝ
ꯀꯣ ꯑꯗꯨꯕꯨ ꯈꯪꯗꯦ ꯑꯗꯣ ꯗꯣꯛꯇꯔꯁꯤꯡꯅꯗꯤ ꯀꯔꯤ ꯀꯔꯤ ꯍꯥꯏꯕ꯭ꯔꯣ ꯃꯥꯒꯤ ꯀꯟꯗꯤꯁꯟꯁꯦ
ꯃꯗꯤ ꯂꯥꯁ ꯆꯦꯁ ꯑꯣꯏꯒ꯭ꯔꯕꯅꯤ
ꯑꯣ ꯑꯆꯥ
ꯀꯩꯅꯣ ꯇꯧꯕꯀꯣ ꯃꯥꯁꯦ ꯒꯨꯍꯥꯇꯤꯗꯁꯨ ꯌꯥꯝꯌꯥꯝ ꯀꯨꯏꯔꯦꯕ ꯃꯥꯅ ꯅꯥꯕꯗ ꯐꯣꯔ ꯌꯔꯁ ꯀꯨꯝꯕ ꯁꯨꯈ꯭ꯔꯦꯕꯀꯣ ꯄꯩꯁꯥꯅ ꯍꯤꯡꯉꯒ ꯂꯩꯕꯅꯤꯅ
ꯑ ꯑꯗꯨꯗꯤ ꯑꯪꯀꯜ ꯑꯩꯈꯣꯏꯒꯤ ꯅꯪꯒꯤ ꯑꯪꯀꯜ ꯑꯩꯈꯣꯏꯒꯤ ꯕꯦꯛꯒ꯭ꯔꯥꯎꯟꯗꯤ ꯈꯔ ꯑꯗꯨꯝ ꯑꯐꯕ ꯑꯣꯏꯔꯝꯒꯅꯤꯅ
ꯎ ꯑꯩ ꯑꯪꯀꯜꯗꯣ ꯁꯤꯕꯥꯏꯅꯦ ꯑꯗꯨꯒ ꯑꯪ ꯇꯤꯅ ꯀꯥꯎꯟꯁꯤꯜ ꯑꯗꯨꯗ
ꯑꯣꯀꯦ ꯍꯣꯏ ꯑꯗꯨꯏꯅ ꯑꯣꯏꯕꯒꯤꯅꯤ ꯅꯠꯇ꯭ꯔꯗꯤ ꯑꯩꯈꯣꯏ ꯂꯥꯏꯔꯕ ꯏꯃꯨꯡ ꯑꯃꯗꯗꯤ ꯀꯗꯥꯏꯗꯒꯤ
ꯃꯥꯒꯤ ꯃꯆꯥꯅꯨꯄꯤꯗꯣ ꯑꯁꯤ ꯔꯤꯝꯁꯇ ꯗꯥꯛꯇꯔ ꯇꯝꯃꯒ ꯂꯩꯕꯅꯦ
ꯑꯣ ꯑꯣ ꯍꯣꯏ ꯑꯗꯨꯋꯥꯏꯅ ꯂꯩꯕꯒꯤ ꯈꯔ ꯅꯨꯡꯉꯥꯏꯕꯅꯦ ꯅꯠꯇ꯭ꯔꯗꯤ
ꯎꯝ
ꯍꯧꯖꯤꯛ ꯑꯦꯅꯤ ꯒꯚꯔꯃꯦꯟꯗ ꯑꯣꯏꯔꯁꯨ ꯑꯗꯨꯝ ꯄꯩꯁꯥ ꯑꯗꯨꯝ ꯆꯪꯕꯅꯦꯕꯀꯣ ꯒꯣꯚꯃꯦꯟ ꯍꯤ ꯒꯣꯚꯃꯦꯟꯅ ꯍꯤꯗꯥꯛꯇꯣ ꯐꯤ ꯑꯥ
ꯑꯩꯈꯣꯏ ꯗꯗꯥꯒ ꯏꯕꯅꯤꯅ ꯑꯌꯨꯛꯇ ꯆꯥꯛ ꯆꯥꯕꯒꯤ ꯈꯛꯇ ꯆꯥꯒꯨꯝꯕ ꯊꯛꯄ ꯌꯥꯎꯗꯦ ꯆꯥꯛ ꯆꯥꯕꯒꯤ ꯑꯩꯈꯣꯏ ꯍꯣꯇꯦꯜꯗꯒꯤ ꯂꯧꯔꯒ ꯆꯥꯏꯗꯅ ꯑꯗꯨꯒꯤ ꯆꯠ ꯆꯥꯝꯕꯒꯤ ꯐꯥꯏꯚ ꯍꯟꯗ꯭ꯔꯦꯗ ꯐꯥꯏꯚ ꯍꯟꯗ꯭ꯔꯦꯗꯅꯤ ꯑꯟꯇꯤꯒꯤ ꯌꯥꯎꯗ꯭ꯔꯦ ꯏꯕꯥꯅꯤꯒꯤ ꯈꯛꯇꯨꯗ ꯑꯌꯨꯛꯀꯤꯗ ꯅꯨꯃꯤꯗꯥꯡꯒꯤ ꯑꯃꯝꯇ ꯌꯥꯎꯔꯗꯤ ꯋꯥꯟ ꯊꯥꯎꯖꯟ ꯑꯗꯨ ꯆꯥꯒꯨꯝꯕꯁꯨ ꯅꯨꯡꯊꯤꯟꯗꯨꯗ ꯑꯗꯨꯝ ꯌꯨꯝꯗ ꯂꯩꯕ ꯅꯠ ꯐꯠꯇꯕꯅꯤ ꯃꯤꯒꯤ ꯃꯅꯥꯛꯇ ꯂꯩꯕꯅꯤ ꯑꯗꯨꯝ ꯆꯥꯛ ꯆꯥꯔꯁꯨ ꯆꯥꯒꯨꯝꯕ ꯊꯛꯅꯤꯡꯕ ꯑꯆꯥꯄꯣꯠ ꯀꯨꯝꯕ ꯆꯥꯅꯤꯡꯕ ꯇꯧꯋꯤꯗꯅ ꯄꯩꯁꯥ ꯌꯥꯝ ꯆꯠꯄꯅꯦ
ꯑꯗꯨꯅꯦꯃꯦ ꯍꯣꯁꯄꯤꯇꯥꯜꯗ ꯂꯩꯕꯁꯤꯁꯨ ꯄꯨꯔꯥ ꯋꯥꯕꯅꯤꯅꯦ
ꯏꯁꯤꯡꯁꯨ ꯂꯩꯌꯦ ꯂꯣꯏꯅ ꯂꯩꯕꯒꯤꯀꯣ
ꯎꯝ
ꯉꯁꯥꯏꯗꯣ ꯑꯩꯒꯤ ꯑꯟꯇꯤꯗꯣ ꯃꯥꯒꯤ ꯅꯨꯄꯥꯗꯣ ꯌꯥꯝ ꯅꯨꯡꯁꯤꯕꯅꯦꯕ
ꯎꯝ ꯎꯝ
ꯕꯦꯠꯀꯤ ꯃꯣꯏꯒꯤ ꯎꯝ ꯀꯩꯅꯣꯗꯣ ꯀꯔꯤ ꯍꯥꯌꯦ ꯃꯣꯟꯄꯥꯛꯇꯣ
ꯎꯝ ꯃꯦꯇ꯭ꯔꯦꯁꯇꯣ
ꯑꯥ ꯑꯗꯨꯗꯣ ꯅꯥꯒꯅꯤꯅ ꯑꯃꯨꯛꯀꯥ ꯂꯩꯕ ꯆꯠꯂꯦ ꯑꯩꯈꯣꯏ ꯏꯂꯦꯛꯇ꯭ꯔꯤꯛꯀꯤ ꯀꯩꯅꯣ ꯇꯧꯔꯒ ꯒ꯭ꯌꯥꯁ ꯍꯥꯟꯕꯤꯗꯣ ꯂꯤꯁꯤꯡ ꯃꯉꯥ ꯄꯤ ꯍꯥꯏꯌꯦ
ꯑꯣ
ꯑꯗꯨꯒꯤ ꯑꯩꯅ ꯍꯥꯏꯕ ꯑꯟꯇꯤ ꯅꯪ ꯍꯣꯔꯦꯟ ꯀꯩꯒꯨꯝꯕ ꯀꯩꯅꯣ ꯇꯧꯔꯗ꯭ꯔꯦꯗꯤ ꯄꯃꯨꯗ꯭ꯔꯥ ꯍꯥꯏꯔꯒ ꯑꯁ ꯃꯥ ꯅꯒꯅꯤꯌꯦ ꯃꯥꯒꯤ ꯅꯨꯄꯤꯗꯣ ꯁꯨꯃꯥꯏꯅ ꯇꯧꯕꯅꯦ ꯃꯣꯏ ꯐꯦꯃꯤꯂꯤꯒꯤ ꯋꯥꯔꯤꯗ ꯑꯩꯒꯤ ꯏꯃꯥꯒꯤ ꯍꯦꯛ ꯃꯅꯥꯎ ꯅꯨꯄꯥꯅꯦꯕ
ꯑꯣꯀꯦ
ꯀꯩꯅꯣ ꯇꯧꯕ ꯅꯨꯄꯤ ꯑꯅꯤ ꯂꯣꯟꯕ
ꯑꯣ